ꯑꯦ ꯅꯨꯡꯉꯥꯏꯔꯤꯕꯣ ꯎꯗꯅ ꯀꯨꯏꯔꯦ
ꯎꯝ ꯅꯨꯡꯉꯥꯏꯔꯤꯌꯦꯦ ꯀꯩꯗꯧꯅꯣ
ꯍꯣꯏ ꯆꯩ ꯁꯨꯝ ꯃꯤ ꯌꯦꯡꯉꯝꯃꯤꯅꯦ ꯅꯨꯡꯗꯥꯡ ꯋꯥꯏꯔꯝꯒꯤꯦ ꯅꯪꯗꯤ ꯀꯩꯗꯧꯔꯕꯃꯤꯅ
ꯁꯨꯝ ꯃꯊꯛꯇ ꯀꯥꯔꯒ ꯂꯝꯕꯤ ꯁꯦꯝꯃꯤꯕ ꯃꯈꯈꯣꯏꯒꯤ ꯑꯗꯨ ꯌꯦꯡꯉꯤ
ꯅꯪ ꯃꯥꯟꯕ ꯑꯃ ꯎꯕ ꯑꯗꯨꯗꯩ ꯑꯩꯁꯤꯦ ꯅꯪ ꯔꯥꯟꯅ ꯃꯨꯟꯅ ꯁꯨꯝ ꯌꯦꯡꯁꯤꯜꯂꯨꯕ ꯑꯣꯏꯔꯝꯗꯕꯩ ꯋꯥꯅꯤꯗ ꯑꯗ ꯁꯨꯝ ꯅꯤꯡꯁꯤꯡꯗꯅ ꯐꯣꯟ ꯇꯧꯔꯤꯅꯦ
ꯀꯃꯥꯏ ꯀꯃꯥꯏ ꯇꯧꯏꯌꯦ
ꯑꯁ ꯑꯩ ꯑꯗꯨꯝ ꯄꯪꯅꯩ ꯃꯔꯩꯔꯤꯗ ꯅꯣꯏ ꯏꯃꯥ ꯅꯣꯏ ꯏꯄꯥꯕꯥꯁꯤ ꯅꯥꯗꯦꯀꯣ ꯀꯃꯥꯏ ꯀꯃꯥꯏ ꯇꯧꯔꯤꯒꯦ
ꯑꯥ ꯑꯗꯨꯝ ꯀꯩ ꯑꯅꯥ ꯑꯌꯦꯛ ꯌꯥꯎꯗꯦꯗ ꯑꯗꯨꯝ ꯅꯨꯡꯉꯥꯏ ꯂꯩꯔꯤꯗ
ꯂꯥꯏ ꯌꯥꯎꯇꯤ ꯑꯗꯨꯝ ꯅꯨꯡꯉꯥꯏꯅ ꯂꯩꯔꯤ ꯍꯥꯏꯁꯦ ꯑꯗꯨꯝ ꯊꯥꯏꯅꯒꯤ ꯑꯗꯨꯃꯥꯏꯅ ꯍꯥꯃꯨ ꯍꯥꯃꯨ ꯑꯗꯨꯝ ꯂꯩꯔꯤ ꯍꯥꯏꯔ
ꯑꯥꯗꯝ ꯎꯝ ꯍꯥꯃꯨꯗꯨ ꯂꯩ ꯃꯁꯥ ꯀꯟꯅ ꯈꯣꯠꯇꯅ ꯑꯗꯨꯝ ꯇꯧ ꯂꯩ
ꯐꯩꯌꯦ ꯐꯩ ꯑꯗꯣ ꯑꯩꯈꯣꯏꯗꯤꯅꯦ ꯑꯩꯈꯣꯏꯗꯤ ꯂꯣꯏꯔꯦ ꯑꯅꯥꯕꯩ ꯑꯅꯥꯕ ꯉꯥꯏꯥꯛ ꯉꯥꯏꯔꯦ
ꯑꯩ ꯏꯁꯥ ꯐꯠꯇꯕꯗꯤ ꯌꯥꯗꯦꯔꯤꯕꯅꯤ
ꯑꯗꯨꯅꯦ ꯍꯥꯏꯁꯦ ꯀꯃꯥꯏꯅ ꯇꯧꯔꯤꯅꯣ ꯈꯪꯗꯦ ꯍꯦꯛꯇ ꯅꯥꯔꯛꯏ ꯍꯦꯛꯇ ꯅꯥꯔꯛꯑ ꯃꯣꯏꯗꯤ ꯍꯦꯟꯗꯣꯛꯇꯅ ꯑꯩꯐꯥꯎ ꯌꯥꯎꯔꯦ ꯅꯥꯕꯗ
ꯁꯤꯁ
ꯁꯤꯁꯤꯡꯕꯩꯅꯦ ꯈ꯭ꯋꯥꯡꯒ ꯌꯥꯗ꯭ꯔꯤ ꯀꯩꯗꯧꯔꯕꯅꯣ ꯈꯪꯗꯦꯕ
ꯎꯝ ꯅꯨꯡꯉꯥꯏ ꯅꯨꯡꯉꯥꯏ ꯂꯩ ꯋꯥꯈꯜ ꯅꯨꯡꯉꯥꯏ ꯂꯩꯕ ꯐꯕꯅꯦ
ꯎꯝ ꯆꯠꯄ ꯉꯝꯗ꯭ꯔꯁꯨ ꯍꯥꯥ ꯋꯥꯈꯜ ꯅꯨꯡꯉꯥꯏꯅ
ꯋꯥꯈꯜꯗ ꯅꯨꯡꯉꯥꯏꯇꯕ ꯑꯃ ꯂꯩꯔꯗꯤ ꯏꯁꯥꯗ ꯅꯨꯡꯉꯥꯏꯇꯕꯅꯦꯕ
ꯆꯨꯝꯃꯦ ꯑꯗꯨꯕꯨꯗꯤ ꯋꯥꯈꯜ ꯅꯨꯡꯉꯥꯏꯔꯦ ꯍꯛꯆꯥꯡ ꯅꯨꯡꯉꯥꯏꯔꯗꯨꯅꯤ ꯑꯗꯣ ꯏꯁꯥ ꯐꯔꯗꯤ ꯋꯥꯈꯜ ꯅꯨꯡꯉꯥꯏꯗꯣꯏꯅꯦꯕ ꯑꯃꯨꯛ
ꯂꯝꯕꯤ ꯁꯦꯝꯃꯤꯗꯨ ꯀꯃꯥꯏ ꯀꯃꯥꯏꯅ ꯇꯧꯔꯤꯒꯦ
ꯑꯁ ꯎ ꯂꯝꯕꯤ ꯁꯦꯝꯃꯤꯁꯤꯔꯣ ꯅꯨꯡꯁꯥ ꯁꯥꯔꯀꯥꯟꯗꯅ ꯎꯐꯨꯟ ꯉꯥꯛꯇ ꯉꯥꯏꯔꯦ
ꯑꯥ
ꯑꯗꯨꯗꯒꯤ ꯅꯣꯡ ꯇꯥꯔꯛꯀꯥꯟꯗꯅ ꯂꯩꯈꯣꯡ ꯉꯥꯛꯇ ꯉꯥꯏꯔꯦ
ꯑꯁ ꯑꯗꯨꯗꯤ ꯅꯨꯡꯉꯥꯏꯕꯐꯝ ꯈꯪꯗꯦꯗꯨꯅꯤꯅꯦ
ꯌꯥꯝ ꯊꯤ ꯅꯨꯡꯉꯥꯏꯈ꯭ꯔꯖꯥꯠꯅꯦꯍꯦ ꯕ꯭ꯔꯦꯛꯀ ꯈꯤꯇꯪ ꯀꯟꯅ ꯐꯥꯔꯗꯤ ꯑꯗꯨꯝ ꯁꯤꯠꯂꯦ
ꯑꯣ ꯍ ꯑꯗꯨꯗꯤ ꯌꯨꯝꯗꯤ ꯑꯗꯨꯝ ꯂꯩꯌꯣꯅꯦ
ꯑꯗꯨ ꯑꯗꯨ ꯆ ꯇꯨꯝꯃ ꯆ ꯆꯥꯔ ꯇꯨꯝꯃ ꯆꯥꯔ ꯇꯨꯝꯃ ꯇꯧꯔ ꯂꯩꯔꯤ
ꯎꯝꯝ ꯍꯧꯖꯤꯛꯁꯨ ꯍꯧꯖꯤꯛ ꯍꯧꯖꯤꯛ ꯃꯇꯝꯁꯨ ꯀꯩꯅꯤ
ꯍꯥꯏꯔꯣ ꯍꯥꯏꯔꯣꯅꯦ
ꯎꯝ ꯇꯥꯏ ꯑꯁꯤ ꯃꯇꯝꯁꯨ ꯀꯩꯅ ꯏꯍꯥꯎ ꯍꯥꯎꯒꯦꯅꯦ ꯏꯟꯁꯥꯡꯁꯤꯕꯨ
ꯍ ꯑꯁ ꯌꯨꯝꯗ ꯆꯥꯕꯗꯤ ꯍꯥꯎꯇ꯭ꯔꯦ ꯑꯩꯅ ꯍꯥꯏꯔꯛꯇꯣꯏꯁꯦ ꯑꯩꯈꯣꯏ ꯁꯧꯒ꯭ꯔꯤꯒꯨꯝꯕꯁꯦ ꯆꯥꯃꯟꯗꯅ ꯄꯦꯜꯂꯛꯑꯦ ꯍꯥꯏꯇꯥꯔꯦ ꯑꯩꯅ ꯍꯥꯏꯗꯣꯏꯁꯦ ꯑꯩꯈꯣꯏ ꯑꯝꯇꯪ ꯄꯨꯜꯂꯒ ꯏꯟꯁꯥꯡ ꯑꯍꯥꯎ ꯑꯇꯪ ꯆꯥꯁꯦ ꯁꯤꯅꯦ
ꯑꯣ ꯌꯥꯏꯌꯦ ꯑꯗꯨꯁꯨ ꯀꯩ ꯑꯣꯏꯅ ꯆꯥꯁꯤꯒꯦ
ꯑꯁ ꯈꯪꯗꯦ ꯁꯥ ꯑꯣꯏꯅ ꯆꯥꯁꯦ ꯁꯥꯒ ꯆꯥꯗꯕ ꯀꯨꯏꯔꯦ ꯂꯩꯒꯁꯦ ꯇꯨ ꯂꯣꯏꯅ ꯍꯧꯔꯦꯅꯤ
ꯑꯗꯨꯗꯤ ꯐꯣꯏꯆꯠꯄ ꯐꯩꯅꯦ
ꯑꯃ ꯐꯣꯏꯗꯠꯂꯒ
ꯎꯝ ꯂꯝꯗꯨꯅꯤ ꯆꯥꯕ ꯐꯅꯤ
ꯀꯥꯏꯗ ꯆꯥꯔꯨꯁꯦ ꯍꯥꯏꯅꯣ ꯅꯪ ꯅꯪ ꯈꯔ ꯈꯪꯒꯗꯔꯣ ꯃꯐꯝ
ꯎꯝ ꯈꯪꯅꯤ ꯌꯥꯏꯌꯦ ꯀꯩꯅꯣꯗꯣꯏ ꯆꯥꯔꯨꯔꯁ ꯈꯔ ꯍꯥꯏꯊꯕꯗꯣ ꯑ ꯑꯣꯏꯅ ꯆꯠꯂꯁꯦ
ꯃꯣꯏꯅ ꯂꯧꯕꯕꯨꯛꯀ ꯂꯩꯕ ꯄꯥꯠꯀ ꯂꯩꯕ
ꯍꯣꯏ ꯍꯣꯏ ꯄꯥꯀꯠꯂꯤꯕ ꯑꯗꯨꯗꯥꯏꯗꯅ ꯇꯧꯔꯁꯤ ꯅꯨꯡꯉꯥꯏꯅ
ꯏꯁꯩ ꯁꯛꯇꯣꯏꯔꯣ
ꯌꯥꯏ ꯏꯁꯄꯤꯀꯔ ꯀꯩꯀꯥ ꯂꯩꯕ꯭ꯔꯣ ꯑꯗꯨ ꯄꯔꯛꯑꯁꯨ ꯌꯥꯏ
ꯣꯏ ꯋꯥꯔꯕꯨ ꯄꯨꯟꯁꯤꯁꯤꯗ ꯈꯔ ꯅꯨꯡꯉꯥꯏꯊꯣꯛꯄ ꯌꯥꯏ ꯀꯩꯅꯣ
ꯑꯣꯏ ꯌꯥꯏꯦ
ꯑꯗꯨꯗꯤ ꯑꯗꯨꯒꯤ ꯅꯨꯃꯤꯠꯇꯣ ꯁꯨꯃꯥꯏꯅ ꯇꯧꯔꯁꯦ ꯑꯩ
ꯁꯟꯗꯦꯁꯦ ꯇꯧꯔꯁ
ꯍꯟꯗꯛ ꯁꯟꯗꯦꯁꯤꯗ ꯑꯗꯣ ꯅꯪ ꯅꯣꯏꯒꯤ ꯑꯩꯈꯣꯏ ꯍꯥꯟꯅ ꯄꯨꯜꯂꯝꯕ ꯃꯌꯥꯝꯗꯣ ꯑꯗꯨꯁꯨ ꯈꯔ ꯍꯥꯏꯔꯣ ꯑꯩꯈꯣꯏ ꯍꯣꯏ ꯃꯤ ꯈꯔ ꯌꯥꯝꯅ ꯄꯨꯟꯗꯕꯁꯨ ꯀꯨꯏꯔꯦ ꯑꯗꯨꯗꯨ ꯅ ꯑꯩꯈꯣꯏ ꯃꯌꯥꯝ ꯄꯨꯜꯂꯒꯀꯣ
ꯑꯗꯨꯗꯤ ꯏꯁꯩ ꯑꯃ ꯁꯛꯅ ꯇꯥꯕꯅꯤꯅꯦ
ꯑꯦꯁꯩꯗ ꯑ ꯅꯨꯃꯤꯠ ꯇꯥꯗ꯭ꯔꯤꯐꯥꯎ ꯁꯛꯑꯗꯕꯅꯦ ꯑꯗꯨꯏ ꯅꯨꯃꯤꯠꯇꯨꯗꯤ
ꯑꯩꯁ ꯅꯨꯃꯤꯠꯀ ꯅꯠꯇꯦꯍꯦ ꯅꯣꯡꯉꯥꯟꯗ꯭ꯔꯤꯕꯣ
ꯅꯣꯡꯉꯥꯟꯗ꯭ ꯐꯥꯎ ꯂꯤꯎꯧꯔꯁꯦꯔꯣ
ꯍꯣꯏ ꯗꯦꯌꯁ
ꯑꯗꯨꯗꯤ ꯂꯣꯛꯇꯥꯛꯅ ꯐꯠꯇ꯭ꯔꯣ
ꯑꯗꯨ ꯐꯩ ꯂꯣꯛꯇꯥꯛ ꯂꯣꯛꯇꯥꯛꯇ ꯑꯣꯏꯅ ꯇꯧꯔꯨꯔꯗꯤ ꯑꯗꯨꯝ ꯐ
ꯅꯣꯡ ꯏꯁꯤꯡꯒꯤ ꯐꯤꯕꯝ ꯌꯦꯡꯉꯒ ꯂꯣꯛꯇꯥꯛꯇ ꯑꯗꯨꯝ ꯑꯗꯨ ꯑꯗꯨꯝ ꯆꯠꯈ꯭ꯔꯕ ꯑꯗꯨ ꯆꯥꯅꯕ ꯊꯛꯅꯕ ꯈꯔ ꯄꯨꯔꯒꯀꯣ ꯑ ꯁꯨꯃꯥꯏꯅ ꯇꯧꯔꯒ ꯂꯤꯔꯨꯔꯔꯣꯏ ꯑꯣꯏꯅ
ꯑꯍꯣꯏ ꯑꯗꯨꯝ ꯐꯩꯌꯦ ꯏꯁꯥꯗꯨꯕꯨ ꯀꯃꯥꯏ ꯀꯃꯥꯏꯅ ꯇꯧꯔꯤꯒꯦ ꯋꯥꯛꯀꯤꯡꯒ ꯆꯠꯂꯤꯕꯣ
ꯑꯁ ꯋꯥꯋꯥꯛꯀꯤꯡꯁꯦ ꯍꯟꯗꯛ ꯂꯝꯕꯤ ꯁꯛꯇꯁꯤꯗꯗꯤ ꯋꯥꯛꯀꯤꯡ ꯆꯠꯄ ꯌꯥꯗ꯭ꯔꯦ
ꯑꯣ
ꯁꯨꯣꯡ ꯁꯤꯒꯤ ꯅꯣꯡ ꯈꯨꯇꯥꯁꯤꯦ ꯌꯥꯗꯦꯕ ꯍꯥꯏꯕꯗꯤ ꯀꯩꯅꯤ ꯂꯩꯈꯣꯝꯃꯨꯛ ꯊꯣꯛꯑꯅꯤꯀꯣ ꯑꯗꯩ ꯁꯤ ꯆꯠꯄ ꯑꯃ ꯐꯔꯛ ꯇꯥꯔꯅꯤ ꯑꯗꯨꯗꯒꯤ ꯑꯃꯨꯛ ꯅꯨꯡꯁꯥ ꯑꯃꯨꯛ ꯌꯥꯛꯇꯅ ꯐꯥꯅꯤꯀꯣ ꯎꯝ
ꯅꯪꯅꯦ ꯁꯣꯔꯗ ꯆꯠꯂꯁꯨ ꯎꯐꯨꯁꯤꯗꯤ ꯏꯁꯥ ꯂꯣꯏ ꯂꯣꯛ ꯇꯧꯗꯣꯏꯅꯦꯕ ꯑꯗꯨꯁꯨ
ꯑꯁ ꯂꯣꯛ ꯂꯣꯛꯇꯨꯗꯤ ꯐꯔꯤꯌꯦ ꯑꯩꯅ ꯑꯃꯨꯛ ꯂꯝꯕꯤ ꯊꯣꯛꯏꯕ ꯂꯝꯕꯤꯁꯤꯗ ꯑꯩꯁꯦ ꯈꯣꯡꯅ ꯆꯠꯄꯁꯨ ꯅꯠꯇꯦ ꯒꯥꯔꯤꯗ ꯆꯠꯂꯤꯅꯦꯕ
ꯎꯝ
ꯑꯗꯨꯒ ꯑꯩꯅ ꯁꯣꯝ ꯅꯥꯀꯟꯗ ꯑꯣ ꯃꯥꯁꯦ ꯊꯦꯡꯗꯣꯔꯦꯀꯣꯟꯅ ꯇꯞꯅ ꯅꯥꯀꯟꯗ ꯍꯥꯏꯗꯣꯛꯑꯒ ꯑꯩꯁꯦ ꯈꯥꯝꯕꯤꯗ ꯂꯩꯕꯅꯦꯕ ꯑꯗꯨ ꯀꯌꯥꯝ ꯍꯥꯎ ꯇꯒꯤ ꯍꯦꯛꯇ ꯀꯟꯅ ꯊꯧꯖꯤꯜꯂꯛꯑꯒ ꯍꯦꯛꯇ ꯂꯩꯈꯣꯝ ꯉꯥꯛꯇ ꯃꯥꯏ ꯌꯥꯎꯋꯅꯣ ꯑꯗꯨꯏ ꯑꯗꯨꯏ ꯂꯩꯈꯣꯡꯗꯣ ꯈꯣꯏꯗꯧꯗ ꯀꯔꯤ ꯅꯠꯇꯦ ꯃꯤꯅ ꯑꯗꯨꯃꯥꯏꯅ ꯇꯧꯕꯤꯁꯨ ꯀꯩꯝꯇꯒ ꯈꯟꯗꯕꯗꯣ ꯄ꯭ꯔꯀꯣꯛꯇꯤ ꯄ꯭ꯔꯀꯣꯛꯇꯥ ꯑꯃꯅꯤꯃꯤ ꯑꯩꯁꯨ ꯌꯦꯡꯉ ꯑꯗꯨꯝ ꯑꯗꯨꯝ ꯂꯩꯍꯧꯔꯦ
ꯃꯥꯗꯤꯦ ꯑꯗꯨꯝ ꯊꯣꯛꯑ ꯆꯠꯈ꯭ꯔꯕꯣ
ꯃꯥꯁ ꯑꯗꯨꯝ ꯊꯧꯔ ꯆꯈ꯭ꯔꯦ ꯑꯄꯥ ꯃꯁꯤꯡꯅ ꯑꯣꯏꯗꯤ ꯐꯕ
ꯑꯣ ꯅꯨꯄꯤ ꯑꯣ ꯅꯨꯄꯤꯔꯣ
ꯑꯗꯨꯅꯦ ꯑꯩꯁꯦ ꯂꯛꯅꯔꯛꯇꯣꯏꯒ ꯃꯥꯜꯂ ꯃꯥꯜꯂꯦ ꯃꯁꯛꯇꯨꯒ ꯑꯗꯨꯅꯦ ꯑꯁ ꯆꯤꯟꯗꯁꯨ ꯃꯣꯏꯒ ꯃꯥꯟꯅꯔꯨ ꯌꯥꯄꯣꯟ ꯅꯠꯇꯦ ꯑꯃꯨꯛ ꯂꯝꯕꯤꯗꯨꯗ ꯑꯃꯨꯛ ꯈꯠꯅꯔꯒ ꯑꯃꯨꯛ ꯂꯦꯝꯖꯐꯝ ꯂꯩꯇꯦꯗꯅ ꯂꯨꯔꯤꯁꯦ ꯍꯜꯂꯣ ꯍꯜꯂꯣ
ꯇꯥꯕ꯭ꯔꯣ
ꯑꯁ ꯅꯅꯤꯍꯋꯥꯜꯁꯨ ꯌꯥꯝ ꯅꯨꯡꯉꯥꯏꯇꯌꯦ ꯇꯧꯔꯤꯁꯦ
ꯑꯩꯗꯤ ꯀꯦꯞ ꯇꯧꯗꯦ
ꯑꯁ ꯄꯦꯜꯂꯦ ꯍꯥꯏꯁꯤꯅꯦ ꯑꯩꯈꯣꯏꯁꯨ ꯍꯥꯏꯔꯤꯁꯦ ꯅꯦꯠꯋꯥꯛꯁꯨ ꯅꯨꯡꯉꯥꯏꯇꯦ ꯂꯝꯕꯤꯁꯨ ꯅꯨꯡꯉꯥꯏꯇꯦ ꯃꯤꯁꯨ ꯅꯨꯡꯉꯥꯏꯇꯦ ꯅꯨꯡꯉꯥꯏꯕ ꯑꯝꯇ ꯂꯩꯇ꯭ꯔꯦ ꯅꯣꯏꯗꯥꯏꯗꯣꯏꯅꯦ ꯍꯣꯡꯉꯛꯑꯅꯤ
ꯅꯣꯡ ꯇꯥꯕ꯭ꯔꯣ
ꯉꯁꯥꯏ ꯅꯣꯡ ꯈꯔ ꯇꯥꯔꯝꯕꯅꯦ
ꯑꯩꯈꯣꯏ ꯁꯤꯗꯩꯗꯤ ꯄꯕ꯭ꯂꯦꯟꯗꯩ ꯅꯧꯅꯔꯤꯁꯤ ꯌꯥꯝ ꯀꯂ
ꯑꯗꯨꯅ ꯑꯃꯨꯛ ꯐꯔꯦ
ꯑꯩꯁ ꯀꯗꯥꯏ ꯐꯗꯣꯏꯅꯣꯗ ꯁꯤꯡꯤꯡꯒꯔꯒ ꯂꯣꯏ ꯀꯣꯞꯄꯦꯗ
ꯍꯨꯝꯈ꯭ꯔꯕ
ꯑꯗꯨꯣ ꯐꯣꯟ ꯇꯧꯔꯒ ꯄꯥꯏꯈꯠꯂꯛꯑꯕꯅꯤ ꯑꯩ ꯌꯥꯗꯗꯅ ꯉ ꯂꯩ ꯇ ꯍꯧꯒꯦ ꯇꯝ ꯍꯥꯥ
ꯃꯥꯂꯦꯕ ꯅꯣꯏꯣꯏ ꯎꯝ ꯉꯁꯤꯗꯤ ꯊꯋꯥꯏꯃꯤꯆꯥꯛ ꯌꯦꯡꯉ ꯇꯨꯝꯃꯣꯗꯅ ꯍꯣꯏꯅꯦ ꯌꯥꯝ ꯃꯃ
ꯑꯩꯗꯤ ꯄꯨꯝ ꯃꯝꯃꯦ ꯀꯩꯅꯣꯅꯦ ꯅꯣꯡ ꯃꯪꯝꯕꯅꯦ ꯀꯃꯥꯏꯅ ꯎꯏ
ꯆꯃꯦ ꯑꯗꯨꯕ ꯑꯗꯨ ꯍꯥꯏꯔꯒ ꯍꯧꯖꯤꯛꯀꯤ ꯅꯨꯡꯁꯥ ꯅꯨꯡꯁꯥ ꯅꯨꯃꯤꯗ ꯑꯃꯨꯛ ꯇꯥꯕꯗꯨ ꯌꯥꯝ ꯅꯨꯡꯉꯥꯏꯇꯦꯅꯦꯀꯣ ꯁꯤ ꯃꯇꯥꯡꯁꯤꯗꯣ ꯑꯗ ꯅꯪꯗꯤ ꯍꯧꯖꯤꯛꯀꯥꯟ ꯀꯩꯅ ꯑꯃꯨꯛ ꯍꯥꯎꯔꯤꯒꯦ
ꯍꯥꯥ
ꯍꯧꯖꯤꯛꯀꯥꯟꯁꯦ ꯀꯩ ꯌꯦꯟꯖꯥꯡꯅ ꯍꯥꯎꯔꯤꯒꯦꯕ
ꯑꯁ ꯑꯩꯗꯤ ꯀꯩꯅꯣꯅꯤ ꯏ ꯍꯥꯎꯔꯦꯗ ꯏꯔꯣꯝꯕꯅ
ꯑꯁ ꯀꯩꯔꯣꯝꯕꯅ ꯍꯥꯎꯔꯤꯕ
ꯏꯉꯣꯟꯕ ꯁꯣꯏꯕꯨꯝꯒ ꯀꯩꯅꯣꯒ ꯎꯀꯥꯕꯤꯒ ꯇꯧ ꯏ ꯊꯤ ꯍꯥꯎꯔꯦ ꯑꯗꯨꯗꯤ
ꯑꯁ ꯑꯩꯅ ꯑꯃꯨꯛ ꯆꯥꯅꯤꯡꯉꯤꯁꯤꯅ ꯑꯃꯨꯛ ꯄꯥꯟ ꯏꯔꯣꯝꯕꯗꯣ
ꯑ
ꯑꯗꯨꯒ ꯇꯨꯡꯍꯟꯕꯤꯒ ꯍꯣꯏ ꯑꯗꯨꯒ ꯇꯨꯡꯍꯟꯕꯤꯔ ꯑꯇꯥꯎꯕꯗꯣ ꯐ꯭ꯔꯤꯖꯇ ꯊꯝꯗ꯭ꯔꯤꯉꯩꯒꯤꯗꯣ
ꯑꯣ ꯑꯦ ꯀꯩꯅꯣ ꯇꯧꯕꯗ ꯇꯥꯎꯔꯒ ꯆꯥꯊꯕꯗꯣ
ꯍꯣꯏ ꯑꯗꯨꯒꯤꯗꯣ ꯑꯁ ꯊꯥꯏ ꯊꯥꯏꯅ ꯀꯥꯏꯅ ꯀꯣꯏ ꯃꯥꯖꯤ ꯅ ꯑꯗꯨꯕꯤ ꯑꯗ ꯇꯧꯕꯖꯥ ꯑꯗꯨꯒꯤꯗ ꯑꯗꯨ ꯑꯗꯨꯃꯥꯏꯅ ꯏꯔꯣꯜꯂꯒ ꯉꯥꯝ ꯇꯥꯎꯔꯕ ꯑꯁ ꯑꯩꯅ ꯑꯗꯨ ꯆꯥꯥꯁꯜꯂꯒ ꯑꯩꯅ ꯇꯨꯏꯁꯟ ꯃꯐꯝꯗꯨꯗ ꯎꯏ ꯍꯧꯖꯤꯛ ꯎꯏꯕꯁꯦ ꯎꯏꯕꯁꯦ ꯑꯁ ꯂꯕꯅꯤ ꯑꯗꯨꯏ
ꯑꯩꯁ ꯅꯨꯡꯉꯥꯏꯕꯅꯦ ꯑꯁ ꯄꯥꯅꯤ ꯅꯣꯡꯕꯥꯅꯤ ꯆꯪꯉꯦꯅꯦ ꯑꯩꯈꯣꯏꯗꯁꯨꯈꯣꯏ ꯃꯥꯥꯏ ꯄꯥꯟꯗꯨ ꯏꯔꯣꯜꯂꯦꯕꯀꯣ ꯑꯗꯨꯗꯣ ꯑꯩ ꯅꯞꯁꯤꯗ ꯇꯥꯅꯦꯅꯦꯕ
ꯑꯁ
ꯑꯗꯨꯝ ꯆꯥꯗ꯭ꯔꯦ ꯑꯗꯨꯁꯨ
ꯆꯠꯁꯤꯟꯒꯗꯕꯅꯤ ꯀꯩꯅꯣ ꯑꯗꯣ ꯀ꯭ꯋꯥꯂꯤꯇꯤ ꯂꯥꯝꯕ ꯂꯥꯝꯕꯗꯤ
ꯑꯗꯗꯤ ꯃꯤ ꯑꯇꯩꯅ ꯄꯥꯅꯤꯔꯣꯝ ꯅꯞ ꯇꯥꯕ ꯍꯥꯏꯕꯗꯨꯣ ꯑꯗꯨꯝ ꯇꯥꯈ꯭ꯔꯦ
ꯃꯤ ꯍꯨ ꯑꯗꯣ ꯃꯤ ꯐꯨ ꯐꯥꯎꯕ ꯊꯛꯅꯤꯡꯅ ꯊꯛꯑꯗꯤ ꯁꯤꯗꯦ ꯍꯥꯏꯅꯩꯅꯤ
ꯃꯥꯥꯟꯅꯦ ꯑꯗꯨꯕꯨꯗꯤ ꯈꯥꯕ꯭ꯔꯥ ꯊꯨꯝꯕ꯭ꯔꯥ ꯌꯦꯡꯉꯒ
ꯑꯗꯨ ꯅꯣꯏꯗꯤ ꯆꯥꯛ ꯂꯣꯏꯔꯕ
ꯆꯥꯛꯇꯋꯦ
ꯆꯥꯛꯇꯣꯛꯑꯦ ꯑꯗꯨꯏ ꯀꯩ ꯌꯦꯟꯁꯥꯡ ꯆꯥꯔꯒꯦ
ꯑꯁ ꯍꯥꯏꯕꯨ ꯇꯜꯂꯦꯗ ꯁꯧꯒ꯭ꯔꯤ ꯊꯣꯡꯕ ꯆꯥꯏꯗ
ꯁꯥꯎꯇ꯭ꯔꯣꯖꯤꯛ
ꯑꯁꯥꯎꯥꯎꯐꯇꯩꯗ
ꯁꯛꯒ꯭ꯔꯤꯗꯣꯅꯨꯡ ꯁꯥ ꯁꯨꯃꯥꯏꯅ ꯌꯥꯝꯅ ꯁꯥꯕꯁꯤꯗꯗꯤ ꯁꯧꯔꯤꯒꯨꯝꯕꯗꯤ ꯆꯥꯒꯗꯕꯅꯤ ꯑꯗꯣ ꯉꯁꯤꯗꯤ ꯅꯣꯡ ꯇꯥꯕꯅꯤꯅ ꯈꯔꯟ ꯂꯥꯎꯑꯣ ꯆꯥꯔ ꯃꯗꯤ ꯐꯗꯕ
ꯑꯩꯁ ꯀꯗꯥꯏꯗꯒꯤꯅꯣ ꯂꯦ ꯅꯣꯏ ꯍꯨꯝꯗꯣꯛꯑꯕꯅꯤꯅ ꯌꯥꯗ꯭ꯔꯦꯕ
ꯍꯥꯏꯗꯤ ꯁꯧꯒ꯭ꯔꯤꯒ ꯅꯣꯡꯒꯤ ꯏꯁꯤꯡꯒ ꯑꯗꯨꯝ ꯇꯧꯔꯣ
ꯑꯗꯨ ꯑꯗꯨꯝ ꯄꯥꯔꯦ ꯑꯗꯨꯅꯅꯦ ꯁꯧꯤ ꯆꯥꯏꯔꯤꯁꯦ ꯅꯣꯡ ꯇꯥꯕꯁꯤꯗ
ꯆꯈꯣꯏꯁꯨ ꯃꯥꯟꯅꯗꯧ ꯃꯥꯟꯁꯜꯂꯛꯑꯦ ꯌꯦꯟꯁꯥꯡꯁꯦ ꯃꯅꯝꯁꯨ ꯌꯥꯗꯦꯕ
ꯑꯣ ꯑꯩꯈꯣꯏ ꯖꯤꯡꯗ ꯂꯣꯏ ꯍꯨꯝꯗꯣꯛꯈ꯭ꯔꯦꯗ ꯉꯁꯤꯗꯤ ꯗꯝꯕꯨ ꯀꯨꯞꯄ ꯂꯩꯦꯅꯦ ꯍꯥꯏ
ꯎꯝ ꯑꯗꯣ ꯅꯪ ꯅꯣꯏꯗꯣ ꯍꯌꯦꯡ ꯁꯦꯝꯗꯣꯏ ꯑꯣꯏꯇꯥꯔꯗꯤ ꯑꯩꯈꯣꯏꯁꯨ ꯂꯥꯛꯑꯒꯦ ꯑꯗꯨꯒ ꯈꯔ ꯑꯩꯈꯣꯏ ꯄꯨꯂꯞ ꯁꯦꯝꯃꯤꯟꯅꯔꯁꯦ
ꯍꯣꯏ ꯌꯥꯏ ꯁꯤꯝꯁꯦ
ꯃꯤ ꯋꯥꯠꯂꯗꯤ ꯍꯥꯏꯔꯛꯑꯣ ꯆꯁ ꯑꯩꯈꯣꯏ ꯈꯔ ꯑꯩꯣꯏ ꯀꯔ ꯑꯩꯣꯏ ꯀꯔ ꯑꯩꯈꯣꯏ ꯈꯔ ꯁꯧꯅꯔ ꯄꯥꯏꯔꯛꯑꯒꯦ
ꯍꯣꯏ ꯌꯥꯏꯌꯦ ꯉꯁꯥꯏꯗꯒꯤ ꯑꯩ ꯍꯥꯏꯔꯛꯄ ꯉꯥꯏꯍꯥꯏ ꯍꯥꯏꯅꯦ
ꯑꯗꯨ ꯍꯥꯏ ꯑꯩꯈꯣꯏꯁꯨ ꯆꯥꯅꯁꯦꯅ ꯍꯥꯏꯕꯤꯏꯅꯦ
ꯑꯣ ꯆꯥ ꯑꯗꯨꯗꯤ ꯂꯥꯛꯏꯕ ꯁꯟꯗꯦꯗ ꯑꯣꯏꯅ ꯀꯃꯤꯡ ꯁꯟꯗꯦꯗ ꯑꯣꯏꯅ ꯆꯥꯝꯃ ꯐꯗꯔꯥ
ꯑꯗ ꯃꯩ ꯆ ꯑꯁꯤꯕꯣ ꯑꯗ ꯍꯌꯦꯡꯗꯣ ꯅꯪꯒꯤ ꯖꯤꯡꯒ ꯈꯟꯕꯗꯣ
ꯍꯣꯏ ꯑꯌꯨꯛ ꯉꯇꯥ ꯂꯥꯛꯑꯣ ꯆꯥꯛ ꯆꯥꯛ ꯆꯁꯦ ꯆꯥꯛ ꯍꯥꯞꯄꯝꯃꯒꯦ
ꯍꯣꯏ ꯑꯗꯨꯏ ꯇꯔꯦ ꯑꯩꯈꯣꯏ ꯑꯍꯨꯝꯂ ꯃꯔꯤꯗ ꯑꯩꯈꯣꯏ ꯍꯧꯅꯔ ꯂꯥꯛꯑꯒꯦ
ꯍꯣꯏ ꯍꯋꯥꯏ ꯊꯣꯡꯃꯣꯏ ꯆꯥꯁꯦ
ꯑꯥ ꯀꯥꯏ ꯆꯇ ꯀꯥꯏ ꯆꯇ
ꯄꯥꯐꯣꯛ ꯑꯃ ꯍꯧꯔꯒ ꯍꯋꯥꯏ ꯊꯣꯡꯉꯒ ꯆꯥꯥꯁꯦ ꯑꯗꯨꯅ ꯐꯅꯤ
ꯌꯥꯏꯌꯦ ꯌꯥꯏꯌꯦꯦ ꯑꯗꯨ ꯑꯗꯨꯃꯥꯏꯅ ꯆꯥꯔꯗꯤ ꯑꯗꯨꯃꯥꯏꯅ ꯆꯥꯔꯁꯦ ꯑꯗꯨꯗ ꯑꯩꯁꯨ ꯆꯥꯛ ꯆꯥꯊꯣꯛꯈꯤꯒꯦ ꯅꯪ ꯅꯪꯁꯗꯨ ꯁꯦꯝꯖ ꯍ ꯍꯣꯏ ꯍꯣꯏ ꯊꯝꯃꯦ ꯊꯝꯃꯦ ꯑꯗꯨꯗꯤ
ꯑꯣ